ꯑꯥ ꯇꯥꯕ꯭ꯔꯣ
ꯍꯜꯂꯣ
ꯍꯜꯂꯣ ꯇꯥꯕ꯭ꯔꯣ ꯇꯥꯕ꯭ꯔꯣ
ꯇꯥꯕ꯭ꯔꯣ
ꯇꯌꯦ ꯅꯪ ꯇꯥꯕ꯭ꯔꯣ
ꯑꯣꯏ ꯇꯥꯏꯌꯦ
ꯅꯨꯡꯉꯥꯏꯔꯤꯕ
ꯅꯨꯡꯉꯥꯏꯔꯤꯌꯦ ꯅꯪꯗꯤ
ꯑꯩꯁꯨ ꯅꯨꯡꯉꯥꯏꯔꯤꯌꯦ ꯍꯣꯏ ꯅꯨꯡꯉꯥꯏꯔꯤꯑꯦ
ꯆꯥꯛ ꯆꯥꯔꯕꯣ
ꯥꯛ ꯆꯥꯔꯦ ꯂꯣꯏꯔꯦ ꯅꯟꯗꯤ
ꯑꯩꯁꯨ ꯆꯥꯔꯦ ꯂꯣꯏꯔꯦ
ꯑꯧ ꯀꯔꯤ ꯍꯦꯟꯖꯥꯟ ꯆꯥꯔꯦ
ꯆꯤꯛꯀꯟ ꯌꯦꯟ ꯆꯥꯔꯦ ꯅꯪꯗꯤ ꯀꯩ ꯌꯦꯟꯖꯥꯡ ꯆꯥꯔꯒꯦ
ꯍꯥꯏꯗꯤ ꯑ ꯑꯦꯔꯕ ꯑ ꯌꯦꯟꯗꯦꯟ ꯑꯗꯨ ꯀꯔꯤ
ꯌꯥ
ꯇꯕꯤ ꯁꯨꯠꯇꯇꯩ ꯌꯦꯗꯅꯠꯇ
ꯅꯠꯇꯦ ꯕꯦꯝꯕꯨ ꯁꯨꯠ ꯑꯗꯨꯒ ꯁꯣꯏꯕꯨꯝ ꯑꯗꯨꯒ ꯌꯦꯟꯗꯦꯟ
ꯑꯣꯍꯥꯎꯕ꯭ꯔꯣ
ꯍꯥꯎꯋꯣꯏ
ꯀꯅꯥꯅ ꯀꯅꯥꯅ ꯇꯧꯕꯤꯅꯣ ꯑꯗꯨꯃꯥꯏꯅ
ꯑꯗꯨꯃꯥꯏꯅ
ꯁꯅꯗ ꯍꯥꯁꯤ ꯍꯥꯏ ꯍꯥꯖꯔꯦꯦ ꯑꯣ ꯅꯪ ꯇꯨꯝꯅꯤꯡꯉꯕꯣ ꯅꯪ ꯍꯀꯝ ꯆꯂꯤꯗꯣ
ꯎ ꯅꯠꯇꯦ ꯇꯨꯡꯅꯤꯗꯦ
ꯇꯨꯃꯤꯅꯤ ꯃꯥ ꯂꯩꯦ ꯀꯣ
ꯅꯗꯤꯤ
ꯑꯩꯗꯤ ꯇꯨꯝꯅꯤꯡꯉꯦ
ꯑꯣ ꯑꯗꯨ ꯍꯧꯖꯤꯛ ꯀꯔꯤ ꯇꯧꯔꯤꯒꯦ
ꯍꯧꯖꯤꯛꯇꯤ ꯑꯩ ꯐꯝꯃꯤꯌꯦ
ꯍꯥ
ꯑꯩ ꯐꯝꯃꯤꯌꯦ
ꯅꯪ ꯂꯥꯏꯔꯤꯛ ꯏꯔꯕ ꯂꯣꯏꯔꯕꯣ
ꯂꯥꯏꯔꯤꯛ ꯏꯕ ꯂꯣꯏꯗ꯭ꯔꯤꯗ
ꯑꯗꯨ ꯑꯩꯈꯣꯏ ꯇ꯭ꯌꯨꯁꯗꯦꯗ ꯀ꯭ꯂꯥꯁ ꯇꯦꯁ ꯂꯥꯛꯑꯦ ꯍꯥꯏꯌꯦꯀꯣ
ꯑꯧ ꯂꯩꯌꯦꯦ ꯖꯦꯔꯤꯌꯥꯇꯤꯛ ꯅꯔꯁꯤꯡ ꯔꯣꯜ ꯑꯣꯐ ꯑꯁꯥ
ꯍꯣꯏ ꯑꯗꯨ ꯑꯦꯝ ꯖꯤ ꯗꯤ ꯄꯤ
ꯋꯥꯏ ꯑꯦꯟ ꯖꯤ ꯗꯤ ꯄꯤ
ꯑꯣ ꯅꯪ ꯄꯥꯔꯕ꯭ꯔꯣ
ꯑꯩꯗꯤ ꯏꯄꯥꯥꯗꯤꯌꯦ ꯀꯦꯁꯨ ꯏꯔꯤ
ꯂꯣꯏꯗ꯭ꯔꯤꯕꯣ ꯀꯁꯕꯨ
ꯀꯦꯁꯕꯨꯛ ꯌꯣꯏꯗꯤ ꯏꯁꯄꯦꯁ ꯁꯚꯦꯟ ꯋꯥꯠꯂꯦ ꯅꯠꯇꯦ ꯀꯃꯨꯅꯤꯇꯤ
ꯑꯣ ꯑꯣ ꯀꯃꯨꯅꯤꯇꯤꯁꯨ ꯂꯣꯏꯗ꯭ꯔꯦ
ꯍꯣꯏ ꯑꯩ ꯍꯧꯖꯤꯛ ꯂꯣꯏꯔꯅꯤ ꯑꯗꯨꯒ ꯑꯩ ꯑꯣꯕꯤ ꯖꯤ ꯏꯁꯇꯥꯔꯠ ꯇꯧꯒꯅꯤꯀꯣ ꯇꯧꯗꯔꯤꯔꯤꯑꯦ ꯌꯥꯝ ꯋꯥꯠꯑꯦ
ꯍꯣꯏ ꯌꯥꯝ ꯋꯥꯠꯂꯤ ꯑꯩꯁꯨ ꯑꯣꯕꯤꯖꯤꯗꯤ ꯂꯣꯏꯗ꯭ꯔꯦ
ꯅꯪꯗꯤ ꯈꯔ ꯂꯣꯏꯔꯗꯥꯏꯅꯦ
ꯑꯗꯨꯁꯨꯁꯨ ꯍꯣꯏ
ꯑꯩꯒꯤꯗꯤ ꯃꯌꯥꯝ ꯋꯥꯠꯂꯤ
ꯍꯣꯏ ꯑꯩꯁꯨ ꯃꯐꯝ ꯂꯥꯏꯔꯗꯤ ꯈꯔ ꯈꯔ ꯏ ꯏꯔꯒ ꯂꯩꯌꯦ ꯑꯣ ꯕꯤ ꯖꯤꯒꯤ ꯀꯦꯁꯕꯨꯛꯇꯣ ꯋꯥ ꯎꯝ ꯅꯪ ꯍꯧꯨꯖꯤꯛ ꯀꯅꯥ ꯀꯟꯅ ꯂꯩꯌꯦ ꯅꯪꯉꯣꯟꯗ
ꯑꯩꯒꯤ ꯔꯨꯝꯗ ꯃꯣꯏ ꯂꯣꯏꯅꯃꯛ ꯂꯩꯌꯦ
ꯅꯪ ꯅꯪꯒꯤ ꯏꯃꯥꯟꯅꯨꯕꯤꯁꯨ ꯌꯥꯝꯅ ꯇꯔꯤ ꯀꯅꯥꯕꯨ ꯋꯥꯔꯤ ꯁꯥꯔꯦ ꯃꯥꯗꯤ
ꯃꯥꯗꯤ ꯃꯥꯒꯤ ꯃꯥꯒꯤ ꯕꯣꯏ ꯐ꯭ꯔꯦꯟꯒ ꯋꯥꯔꯤ ꯁ
ꯑꯣ ꯇꯥꯂꯦꯀꯣ
ꯍꯣꯏ ꯌꯥꯝ ꯁꯥꯎꯋꯦꯀꯣ
ꯎꯝ ꯅꯨꯡꯉꯥꯏꯇꯦ ꯑꯩꯗꯤ
ꯍꯣꯏ ꯑꯩꯁꯨ ꯑꯩ ꯑꯩꯗꯤ ꯃꯄꯥꯟꯗ ꯑꯣꯏꯅ ꯆꯠꯂꯒꯦ
ꯍꯣꯏ ꯅꯪ ꯍꯌꯦꯡ ꯀꯔꯤ ꯇꯧꯒꯦ ꯅꯔꯥꯟ ꯀꯔꯤ ꯇꯧꯒꯦ
ꯉꯔꯥꯡ
ꯎꯝ
ꯏ ꯥꯏ ꯇꯣ
ꯅꯠꯇꯦ ꯍꯌꯦꯡ
ꯍꯌꯦꯡꯗꯤ ꯑꯩ ꯍꯌꯦꯡꯗꯤ ꯑꯩ ꯑꯌꯨꯛꯇ ꯍꯧꯒꯠꯂꯅꯤ ꯑꯗꯨꯒ ꯀ꯭ꯂꯥꯁ ꯆꯠꯀꯅꯤ ꯑꯗꯨꯒ ꯂꯥꯏꯔꯤꯛ ꯄꯥꯒꯅꯤ ꯍꯪꯆꯤꯠ ꯇꯦꯁ ꯂꯩꯌꯦꯦ
ꯎꯝ ꯍꯣꯏ ꯍꯣꯏ ꯗꯇꯤ ꯂꯩꯕ꯭ꯔꯣ ꯅꯈꯣꯏꯗꯤ
ꯑꯩ ꯑꯣꯖꯥꯅ ꯀꯩꯝꯇ ꯍꯥꯏꯈꯤꯌꯦ
ꯐꯥꯏꯗꯦ ꯀꯣ
ꯍꯥꯏꯒꯦ ꯑꯗꯣ ꯍꯌꯦꯡ ꯀ꯭ꯂꯥꯁꯇ ꯍꯥꯏꯔꯛꯀꯗ꯭ꯔꯗꯤ ꯈꯪꯗꯦ ꯃꯣꯏꯁꯨ ꯇꯜꯂꯦꯀꯣ ꯃꯣꯏꯁꯨ ꯋꯥꯟ ꯃꯟ ꯈꯛꯇ ꯉꯥꯏꯔꯦꯅ ꯑꯦꯛꯖꯥꯝ
ꯍꯣꯏ ꯍꯣꯏ
ꯑꯗꯨꯒ ꯑꯗꯨꯝ ꯑꯗꯨꯝ ꯑꯗꯨꯝ
ꯍꯣꯏ
ꯗ꯭ꯌꯨꯇꯤ ꯗ꯭ꯌꯨꯇꯤ ꯗ꯭ꯌꯨꯇꯤ
ꯍꯣꯏ ꯋꯥꯔꯀꯣ
ꯐꯔꯦ ꯑꯩꯗꯤ ꯆꯠꯅꯤꯡꯗ꯭ꯔꯦ
ꯑꯥꯏꯁꯨ ꯆ ꯃꯅ
ꯑꯩꯒꯤ ꯂꯥꯏꯔꯤꯛꯁꯨꯨ ꯑꯣꯏꯅꯤꯡꯕ
ꯑꯩꯁꯨꯅꯦ ꯆꯃꯦ ꯀꯔꯤ ꯅꯠꯇ
ꯑꯗꯨ ꯑꯩꯇꯣꯏ ꯑꯗꯤ
ꯇꯥꯕ꯭ꯔꯣ
ꯇꯥꯏꯌꯦ ꯅꯪ ꯇꯥꯕ꯭ꯔꯣ
ꯍꯣꯏ ꯑꯩꯗꯤ ꯇꯥꯏꯑꯦ
ꯑꯩꯗꯤ ꯔꯨꯝꯗ ꯆꯪꯉꯦꯀꯣ
ꯌ
ꯅꯪꯗꯤ ꯍꯧꯖꯤꯛ ꯀꯩꯗꯧꯗꯣꯏꯅꯣ
ꯍꯧꯖꯤꯛꯗꯤ ꯀꯔꯤꯁꯨ ꯇꯧꯗꯦ ꯇꯔꯦꯁꯗ ꯂꯦꯞꯄꯀ ꯂꯩꯥꯏ
ꯔꯨꯝꯗ ꯂꯩꯕꯗꯤ ꯌꯥꯝ ꯁꯥꯏꯀꯣ
ꯑꯗꯨꯅꯦ ꯇꯦꯔꯦꯁꯗ ꯈꯔ ꯆꯤꯜ ꯑꯣꯢꯀꯣ
ꯂꯥꯏꯔꯤꯛ ꯄꯥꯔꯣꯏꯗ꯭ꯔꯣ
ꯑꯁ ꯇꯥꯜꯂꯦꯗ ꯇꯨꯝꯅꯤꯡꯉꯦ ꯂꯥꯏꯔꯤꯛ ꯄꯥꯅꯤꯡꯗꯦ
ꯑꯩꯁꯨ ꯄꯥꯅꯤꯡꯗꯦꯗ
ꯎꯝ
ꯅꯪꯗꯤ ꯀ꯭ꯂꯥꯁ ꯇꯦꯁꯀꯤꯁꯨ ꯄꯥꯔꯣꯏꯗ꯭ꯔꯣ
ꯍꯣꯏ ꯄꯥꯔꯣꯏ ꯑꯩ ꯍꯨꯖꯤꯀꯣ ꯍꯨꯖꯤ ꯀꯣ
ꯍꯣꯏ
ꯀꯨꯝꯔꯒ ꯑꯩꯒꯤ ꯇꯦꯛꯁꯕꯨꯛ ꯄꯥꯔꯒ ꯂꯥꯛꯀꯅꯤ ꯑꯩꯈꯣꯏꯒꯤ ꯀ꯭ꯂꯥꯁꯔꯨꯝꯗ ꯂꯦꯞꯇ ꯍꯣꯏ
ꯑꯩꯒꯤ ꯀꯝꯃꯨꯅꯤꯇꯤ ꯒꯤ ꯂꯥꯏꯔꯤꯛꯇꯨ
ꯍꯥ
ꯑꯩꯒꯤ ꯇꯦꯕꯜꯗ ꯀꯝꯃꯨꯅꯤꯇꯤꯒꯤ ꯂꯥꯏꯔꯤꯛ ꯐꯩꯕꯅꯦ ꯑꯗꯨ ꯄꯨꯕꯤꯔꯛꯑꯣ ꯑꯗꯨꯒꯤꯅꯤꯍꯦ
ꯑꯗꯨ
ꯈꯪꯗ꯭ꯔꯣ ꯑꯗꯨꯕꯨꯅ ꯊꯥꯡꯅꯦ ꯃꯁꯨ ꯊꯏ
ꯅꯪꯁꯨꯨ ꯂꯥꯛꯑꯣ
ꯀꯤꯖꯕ꯭ꯔꯣ
ꯍꯥ
ꯀꯤꯖꯕ꯭ꯔꯣ
ꯀꯤꯗꯦꯀꯣ
ꯑꯩ ꯂꯥꯛꯑꯣ ꯍꯥꯏꯔꯣ
ꯍꯣꯏ ꯅꯪꯁꯨ ꯂꯥꯛꯑꯣ
ꯉꯥꯢꯔꯥꯝꯃꯨꯀꯣ
ꯍꯣꯏ ꯑꯩꯗꯤ ꯂꯥꯛꯔꯤꯛ ꯃꯤ ꯑꯝꯇꯁꯨ ꯂꯥꯛꯇꯦ ꯑꯗꯨꯅꯦ ꯑꯗꯨ ꯅꯪ ꯉꯁꯤ ꯀꯔꯤ ꯇꯧꯋꯦ ꯀꯔꯤ ꯇꯧꯒꯦ
ꯉꯁꯤ
ꯑꯣ ꯌꯨꯝꯗ ꯆꯠꯈ꯭ꯔꯦꯕꯣ ꯉꯁꯤ ꯑꯣ ꯑꯩ ꯅꯪꯒꯤ ꯅꯪꯉꯣꯟꯗ ꯐꯖꯅ ꯇꯥꯗꯦ
ꯑꯩ ꯂꯥꯛꯌꯦ
ꯑꯣ ꯂꯥꯛꯑꯣ ꯂꯥꯛꯑꯣ ꯍꯣꯏ ꯑꯩꯁꯨ ꯂꯛꯀꯅꯤ ꯆꯠꯂꯣ
ꯅꯪ ꯊꯨꯅ ꯂꯥꯛꯎꯀꯣ
ꯍꯣꯏ ꯍꯣꯏ ꯍꯥꯥ
ꯅꯥꯊꯟꯇ ꯂꯩꯒꯅꯨ
ꯍꯣꯏ ꯑꯩꯁꯨ ꯂꯥꯛꯌꯦ ꯅꯪ ꯍꯧꯖꯤꯛ ꯂꯥꯏꯔꯤꯛ ꯄꯥꯏꯔꯦ ꯄꯥꯅꯤꯡꯕ꯭ꯔꯣ ꯑꯗꯨꯅ ꯑꯩꯈꯣꯏꯒꯤ ꯔꯨꯝꯁꯨ ꯃꯤꯗꯤ ꯂꯥꯏꯔꯤꯛ ꯌꯥꯝꯅ ꯄꯥꯏꯌꯦꯀꯣ
ꯑꯁ ꯃꯣꯏꯗꯤ ꯑꯗꯨꯝ ꯄꯥꯏꯌꯦ ꯍꯥꯏꯗꯤ ꯀꯜꯂꯦ
ꯍꯣꯏ ꯐꯔꯦꯗꯤ ꯐꯔꯦ ꯑꯈꯣꯏꯗ ꯄꯥꯟꯗꯀ ꯑꯁ ꯍꯧꯖꯤꯛꯇꯤ ꯑꯩꯗꯤ ꯌꯥꯝꯅ ꯋꯥꯔꯦ
ꯅꯪꯗꯤ ꯍꯧꯖꯤꯛ ꯄꯥꯔꯣꯏꯗ꯭ꯔꯣ
ꯑꯁ ꯑꯥꯏ ꯄꯟ ꯍꯗꯦ
ꯄꯥ ꯑꯗꯨꯅꯀꯣ
ꯍꯣꯏ ꯑꯗꯨ ꯑꯣꯏꯔꯁꯨ ꯄꯥꯕꯗꯤ ꯀꯃꯥꯏꯅ ꯏꯒꯦ ꯀ꯭ꯂꯥꯁ ꯇꯦꯁꯇ
ꯄꯥꯗ꯭ꯔꯗꯤ ꯀꯃꯥꯏꯅ ꯏꯒꯅꯤ ꯍꯥꯏꯌꯣ
ꯏꯒꯅꯤ ꯑꯣꯖꯅ ꯁꯀꯣꯠ ꯇꯣ ꯇꯣꯔꯔꯤ ꯇꯣꯕꯤꯒꯦ
ꯑꯩꯗꯤ ꯂꯥꯏꯔꯤꯛꯁꯨ ꯄꯥꯅꯤꯡꯗꯦ ꯇꯨꯝꯁꯨ ꯇꯨꯝꯅꯤꯡꯉꯦ ꯏꯁꯨ ꯏꯅꯤꯡꯗꯦ
ꯑꯁꯨꯅꯦ ꯂꯥꯏꯔꯤꯛꯇꯛꯇꯤ ꯄꯥꯅꯤꯡꯗꯦ ꯇꯨꯝꯅꯤꯡꯉꯦ ꯆꯠ ꯆꯔꯒ ꯅꯠꯇ꯭ꯔꯣ ꯍꯣꯏ ꯑꯁꯋꯥꯔꯦ
ꯑꯁꯥ ꯐꯣꯖꯥ ꯅꯤꯡꯕ꯭ꯔꯣ
ꯑꯆꯥꯄꯣꯠ ꯀꯔꯤꯒꯤ ꯑꯆꯥꯄꯣꯠ
ꯄꯣꯆꯥꯄꯣꯠ ꯆꯥꯅꯤꯡꯕꯔꯣ ꯍꯥꯏꯕ
ꯑꯩꯗꯤ ꯆꯥꯏꯅꯤꯡꯗꯦ ꯅꯟꯗꯦ ꯍꯧꯖꯤꯛꯇꯤ ꯑꯩꯗꯤ ꯌꯥꯝ ꯅꯐꯨ ꯑꯣꯏꯔꯦꯀꯣ
ꯕꯨ ꯆꯥꯏꯀꯣ
ꯑꯣ ꯆꯥꯎ ꯆꯥꯎ ꯆꯔꯣ
ꯑ
ꯅꯪ
ꯍꯧꯖꯤꯛ ꯂꯥꯏꯛ ꯇꯧꯒꯅꯤꯀꯣ
ꯍꯣꯏ ꯅꯪ ꯃꯁꯛ ꯅꯨꯡꯉꯥꯏꯇꯦꯕ꯭ꯔꯣ
ꯑꯩ ꯃꯁꯥ ꯅꯨꯡꯉꯥꯏꯇ꯭ꯔꯦ
ꯑꯣ ꯀꯔꯤ ꯀꯔꯤꯒꯤ ꯀꯔꯤ ꯇꯧꯔꯦ
ꯑꯩ ꯂꯣꯛ ꯇꯧꯗꯣꯔꯦ
ꯑꯣ ꯑꯗꯨ ꯏꯁꯤꯡ ꯑꯁꯥꯕ ꯊꯥꯔꯣ
ꯑꯁꯤꯁꯤꯡꯅ ꯁꯥꯥꯕ ꯑꯣꯏ ꯊꯛꯀ ꯅꯪꯗꯤ ꯅꯥꯗꯕ꯭ꯔꯣ
ꯗꯤ ꯍꯧꯖꯤꯛ ꯅꯅꯥꯗꯤ ꯅꯪ ꯆꯥꯛ ꯅꯪꯇꯤ ꯍꯧꯖꯤꯛꯇꯤ ꯃꯦꯛꯇꯣꯔ
ꯇꯧꯗꯦ ꯀꯣꯂꯥꯖꯦꯟ ꯀꯣꯂꯥꯖꯦꯟ ꯊꯛꯀꯦ ꯇꯧꯕꯅꯣ
ꯑꯣ
ꯍ
ꯀꯔꯤꯒꯤ ꯈꯣꯠꯂꯁꯦꯅ ꯊꯥꯔꯦ ꯅ
ꯍꯥꯏꯗꯤ ꯁꯛ ꯐꯖꯅꯕ
ꯁꯦꯃꯦꯗꯤꯒ
ꯊꯥꯛ ꯐꯖꯅꯕ ꯀꯣꯂꯥꯖꯦꯟ ꯊꯥ ꯀꯣ ꯅꯪꯁꯨ ꯊꯥꯅꯤꯡꯉꯥꯏꯗꯤ ꯂꯥꯛꯎꯀꯣ ꯐꯖꯕꯅꯦ
ꯑꯗꯨ ꯀꯣꯂꯥꯖꯟ ꯊꯥꯔꯗꯤ ꯀꯃꯥꯏꯅ ꯇꯧꯒꯦ
ꯀꯣꯔꯥ ꯌꯟꯊꯛꯑꯗꯤ ꯃꯌꯥꯝ ꯐꯖꯔꯅꯤ